ꯍꯜꯂꯣ ꯍꯥꯎ ꯇꯥꯔꯦ ꯀ ꯍꯦ
ꯑꯣ ꯍꯥꯏꯥꯏ ꯆꯠꯂꯣꯏꯅꯣ
ꯑꯩ ꯑꯁꯤꯗ ꯌꯦꯔꯨꯝ ꯆꯥꯕ ꯌꯦꯔꯨꯝ ꯃꯉꯥ
ꯌꯦꯔꯝ ꯀꯌꯥ ꯁꯔꯑꯒꯦ
ꯏꯔꯨꯝꯗꯣ ꯀꯌꯥꯔꯈꯨꯝꯗꯤ ꯄꯥꯛꯇꯤ ꯄꯥꯛꯑꯦ ꯃꯊꯛꯇ ꯇꯤꯜꯍꯧ ꯏꯁꯤꯡ ꯇꯤꯜꯍꯧꯒ ꯆꯥꯏꯔꯛꯑꯦ ꯏꯁꯤꯡ ꯇꯤꯜꯍꯧꯒ ꯆꯥꯏꯔꯛꯑꯦ ꯃꯊꯛꯇ ꯆꯥ ꯑꯃꯒ ꯊꯛꯂꯛꯑꯦ ꯅꯣꯡꯉꯥꯜꯂꯛꯄꯒ ꯍꯥ
ꯀꯩꯅꯣ ꯦ ꯍꯧ
ꯍꯂꯣ ꯉꯗꯨ ꯑꯝꯇ ꯇꯥꯗꯦ
ꯎꯆꯦꯛꯀꯤ ꯃꯔꯨꯝꯂ ꯀꯩꯅꯣꯕ ꯎꯆꯦꯛꯀꯤ ꯃꯔꯨꯝꯂ ꯀꯩꯅꯣꯕ
ꯌꯦꯟꯒꯤ ꯃꯔꯨꯝꯂꯥ ꯃꯤꯒꯤ ꯃꯔꯨꯝꯂꯥ ꯉꯥꯅꯨꯒꯤ ꯃꯔꯨꯨꯔꯥ ꯍꯨꯏꯒꯤ ꯃꯔꯨꯝꯂꯥ ꯒꯌꯥ ꯇꯥ꯭ꯔꯣꯏ
ꯑꯩ ꯉ ꯐꯖꯅ ꯀꯥꯗ꯭ꯔꯣ
ꯈ ꯈꯇꯪ ꯌꯥꯝ ꯄꯤꯛꯅꯥ ꯇꯥꯕ ꯑꯗꯨꯏꯅꯦ ꯃꯥꯏꯒꯁꯤ ꯍ ꯆꯇꯁꯁ ꯋꯥꯁꯤꯨ ꯑ ꯀꯁꯨ ꯌꯥꯕꯅꯤ ꯃꯄꯣ ꯏꯁ ꯦ ꯀꯠꯇ ꯈꯦꯔꯣ ꯁꯁ ꯂꯩꯅ ꯂꯥꯏꯅ ꯁꯥꯏ ꯂꯩꯄꯥꯛ ꯀꯧꯏꯗꯥ ꯍꯥ ꯍꯖ ꯥꯏ ꯀꯣꯣꯟꯗ
ꯍꯜꯂꯣ
ꯀꯣꯟꯗꯣ ꯐꯖꯕ꯭ꯔꯕ ꯀꯩꯅꯣ
ꯂꯩꯕ ꯇꯥꯕ꯭ꯔꯕ
ꯇꯥꯏ ꯊꯥꯡ ꯊꯥꯡ ꯊꯥꯡ ꯑꯩꯅ ꯂ ꯏꯅꯁꯤ ꯅ ꯄꯁꯥꯕ ꯆꯤꯡ ꯀꯧꯏꯗꯥ ꯏꯅ ꯑꯩꯅ ꯏꯌꯥ ꯅꯥꯡꯣ
ꯂꯥꯂꯥ ꯑꯥꯏꯇꯦꯗ ꯃꯤꯡꯁꯦ ꯑꯃꯝꯇ ꯌꯦꯡꯊꯣꯛꯒꯦ ꯇꯧꯕꯅꯤꯅꯦ
ꯁꯃ
ꯍꯥ ꯂꯥꯂꯥ ꯑꯥꯏ ꯀꯦꯌꯔꯗ ꯃꯤꯠꯁꯦ ꯑꯝꯇ ꯌꯦꯡꯊꯣꯛꯒꯦ ꯇꯧꯕꯅꯦ
ꯍꯪ ꯂꯧꯕ ꯁꯣꯏ ꯍꯥꯏꯔꯅꯤ ꯁꯤꯗꯤ ꯆꯠꯍꯧꯔꯒꯦꯕ
ꯑꯩꯉꯉ ꯇꯥꯇꯔꯣ
ꯇꯥꯏ ꯅꯅ ꯍꯥꯏꯥꯏ ꯀꯦꯗꯤꯉꯔ
ꯍꯣꯏ ꯂꯂꯥ ꯑꯥꯏ ꯀꯦꯌꯔꯗ ꯃꯤꯠꯁꯦ ꯑꯃꯇ ꯌꯦꯡꯊꯣꯛꯀꯦ ꯇꯧꯕꯅꯦꯕ
ꯣꯅ ꯌꯦꯡꯉꯗ ꯄꯥꯕ
ꯂꯥꯂꯥꯅ ꯐꯥꯔꯣꯏ ꯅꯠꯇ꯭ꯔꯒ ꯕꯣꯕꯤꯅ ꯕꯣꯕꯤꯅ ꯐꯗꯣꯏ ꯂꯥꯂꯥꯅ ꯐꯥꯔꯣ
ꯄ ꯌꯥ
ꯐꯗꯣꯏꯔ ꯅꯂꯥꯅ ꯐꯗꯣꯏꯔꯥꯕ
ꯑꯣ
ꯏꯅ ꯄꯗꯨꯕ ꯂꯅ ꯄꯗꯨꯒ
ꯕꯅꯤꯅ ꯀꯩꯔꯤꯅꯣ ꯅꯪꯅ ꯉꯥꯡꯉꯤꯗꯣ ꯄ꯭ꯔꯤꯊꯤꯕꯤ ꯄꯨꯝꯅꯃꯛꯁꯤꯗ ꯆꯤꯟꯗꯕ ꯃꯤꯅꯇꯣꯏꯇ꯭ꯔꯦ ꯅꯅꯥꯅ ꯐꯠꯇ꯭ꯔꯣ ꯃꯃꯤꯤꯟ ꯇ ꯍꯦꯛꯇꯥꯎꯗ ꯇꯞꯅꯒ ꯇꯥꯎꯊ ꯃꯥꯟꯗꯣꯤꯡꯅ ꯃꯤꯡꯅ ꯆꯣꯡꯉꯒ ꯑꯩꯅ ꯉꯔꯥꯡꯒꯦꯝ ꯁꯥꯟꯅꯩꯑꯕꯀꯣ
ꯑꯩꯅ ꯉꯁꯥꯏ ꯍꯣꯠꯀꯦꯁꯇ ꯄꯤꯈꯤꯕ ꯌꯦꯟꯗꯣ ꯆꯥꯔꯕꯣ
ꯆꯥꯗ꯭ꯔꯤ ꯆꯥꯃ ꯆꯪꯉꯛ ꯍꯥꯏꯏꯁꯦ
ꯃꯐꯩ ꯑꯅꯤ ꯑꯃꯒ ꯃꯁꯥ ꯑꯅꯤ ꯑꯃꯒ ꯌꯥꯎꯒꯤꯕꯅꯤꯀꯣ ꯑꯆꯧ ꯑꯆꯧꯕ
ꯍꯥꯎꯗ ꯌꯥꯎꯗ ꯑꯗꯨꯗꯤ ꯌꯥꯥꯎꯗꯤ
ꯌꯥꯝ ꯀꯟꯗꯤ ꯌꯥꯝꯡꯉꯤꯗꯅ ꯀꯦꯖꯤ ꯑꯃ ꯃꯈꯥꯒꯠꯠꯇꯅꯦ
ꯔꯗꯔꯦ
ꯂꯩꯔꯝꯗ꯭ꯔꯦ
ꯐꯔꯦ ꯁꯁ ꯍꯥꯏꯒ
ꯎꯝ
ꯍꯜꯂꯣ
ꯎ
ꯑꯗꯨ ꯆꯥꯔꯒ ꯇꯦꯁ ꯑꯝꯇ ꯍꯥꯏꯕꯤꯔꯛꯑꯣ
ꯌꯥꯝ ꯍꯥꯎꯋꯦ
ꯑꯍꯗꯣ
ꯎꯝ
ꯇꯥꯕ꯭ꯔꯣ꯫
ꯎꯝ꯫
ꯍꯜꯂꯣ ꯃꯥꯏꯗꯤ ꯃꯦꯟ ꯃꯦꯟ ꯑꯣꯏꯅ ꯃꯍꯤꯗꯣ ꯃꯍꯤꯗꯣ ꯆꯥꯒꯗꯕꯅꯦꯕ ꯌꯥꯛꯄꯅꯦ꯫ ꯃꯦꯟ ꯑꯣꯏꯅ ꯃꯍꯤꯗꯣ ꯃꯍꯤꯗꯣ ꯆꯥꯒꯗꯕꯅꯦꯕ꯫
ꯆꯥꯒ ꯆꯥꯔꯣꯏꯗ꯭ꯔꯣ꯫
ꯎꯝ ꯆꯥ ꯑꫭꯏꯖꯦ꯫
ꯆꯥꯛꯀ
ꯆꯥꯛ ꯂꯣꯏꯗꯔ꯭ꯤꯕꯣ꯫ ꯎꯝ꯫
ꯍꯧꯖꯤꯛꯐꯥꯎ ꯆꯥꯛ ꯂꯣꯏꯗ꯭ꯔꯤ ꯀꯩꯒꯤꯅꯣ ꯄꯨꯡ ꯇꯔꯥꯃꯊꫭꯏ ꯇꯥꯔꯦ꯫
ꯇꯥꯁꯨꯅꯨ꯫
ꯑꯩꯅ ꯉꯥꯡꯕꯁꯦ ꯌꯥꯝ ꯐꯖꯅ ꯇꯥꯕ꯭ꯔꯥ ꯅꯠꯇ꯭ꯔꯒ ꯀꯃꯥꯏꯅ ꯇꯧꯋꯦ ꯅꯪ ꯇꯥꯕ ꯅꯨꯡꯉꯥꯏꯇꯕ ꯀꯃꯥꯏꯅ ꯇꯧꯋꯦ꯫
ꯎꯝ ꯊꯤꯕꯨꯟꯅꯝꯑ ꯑꯃ ꯉꯥꯡꯕ ꯃꯥꯜꯂꯦ꯫
ꯐꯥꯖꯜꯂꯒ ꯃꯥ ꯉꯥꯡꯕ ꯃꯥꯜꯂꯦ ꯍꯥꯏꯔꯕ꯫
ꯑꯥ ꯍꯣꯏ ꯌꯥꯝ ꯀ꯭ꯂꯤꯌꯥꯔ ꯑꯣꯏꯗꯕ꯫
ꯑꯥ ꯃꯥꯏꯂꫭ꯫
ꯌꯥꯔꯦ ꯕꯨꯡꯉꯣ ꯅꯪꯅ ꯑꯩꯒꯤꯅꯦ ꯀꯥꯏꯅ ꯂꯩꯔꯛꯑꯗꯤ ꯑꯩ ꯁꯤꯔꯒꯦ ꯕꯨꯡꯉꯣ꯫ ꯅ꯭ꯌꯨ ꯌꯥꯔꯗ ꯑꯩ ꯌꯨꯛꯀ ꯐꯪꯈꯤꯕ꯭ꯔ ꯑꯩꯕꯨ ꯏꯕꯥꯅꯤ ꯑꯦꯅꯤꯚꯔꯁ꯭ꯔꯤꯗꯤ ꯄꯔꯁ ꯑꯃ ꯑꯩꯒꯤ ꯐꯖꯔꯕ ꯑꯃ ꯄꯤꯔꯛꯈꯦ ꯑꯗꯨ ꯍꯦꯛ ꯃꯈꯥ ꯇꯥꯕꯗꯒꯤ꯫ ꯑꯩꯒꯤꯅꯦ ꯍꯥꯏꯕ ꯈꯨꯗꯣꯞꯄꯨ ꯑꯝꯇ ꯄꯤꯔꯛ
ꯑꯩꯉꫭꯟꯗꯥ
ꯌꯥꯔꯦ ꯌꯥꯔꯦ ꯌꯥꯔꯦ꯫
ꯑꯩꯁꯨ ꯊꯣꯛꯂꯛꯑꯦ꯫ ꯑꯗꯣ
ꯇꯥꯏ ꯇꯥꯏ꯫
ꯑꯩꯖꯨ ꯊꫭꯛꯂꯑꯦ꯫ ꯍꯥꯎ ꯍꯥ ꯄꯨꯡ ꯕꯥꯔꯣ ꯕꯥꯔꯣ ꯍꯥꯎ꯫
ꯀꯌꯦ ꯕꯖꯥꯔ ꯆꯠꯁꯦꯅ ꯍꯥꯏꯕꯅꯦꯕꯀꯣ
ꯑ
ꯃꯆꯥꯗꯅꯦ ꯈꯥꯎꯗ ꯑꯩꯈꯣꯏ ꯖꯔꯁꯤ ꯀꯩꯀꯥ ꯍꯥꯞꯆꯤꯟꯅꯕ ꯑꯩꯈꯣꯏ ꯈꯥꯎ ꯆꯦꯟ ꯄꯥꯟꯕ ꯑꯃꯅ ꯌꯣꯜꯂꯦꯕ ꯑꯗꯨ ꯂꯨꯄꯥ ꯆꯅꯤ ꯌꯥꯡꯈꯩ ꯍꯥꯏꯍꯧꯋꯦꯕꯀꯣ ꯑꯗꯨꯅ ꯑꯩ ꯄꯨ ꯍꯣꯡꯒꯠꯄ ꯀꯥꯟꯗꯅꯦ ꯑꯗꯨꯒꯨꯝꯕꯗꯣ ꯑꯩꯅ ꯑꯅꯤꯗ ꯇ ꯂꯩꯔꯦ ꯀꯩ ꯇꯧꯕ ꯑ ꯑ ꯄꯩꯁꯥꯅꯦ ꯍꯁꯦ ꯀꯦ ꯐꯁꯦꯟ
ꯀꯥꯏꯗꯩꯅꯣ ꯕꯖꯥꯔ
ꯍꯥ
ꯕꯖꯥꯔ ꯀꯥꯏꯗꯏꯅꯣꯧꯕ
ꯕꯥꯖꯔꯗꯥ ꯑꯗꯨꯝ ꯍꯗꯅ ꯑꯃꯨ ꯑꯩꯅ ꯃꯒ ꯃꯪꯒꯥ ꯂꯩꯖꯠꯄ ꯀꯥꯟꯗ ꯌꯦꯡꯉꯛꯄ ꯀꯥꯟꯗ ꯎꯔꯛꯄꯅꯦꯕ ꯑꯣꯖꯥ ꯃꯅꯨꯡ ꯐꯥꯎꯕ ꯀꯥꯟꯗ ꯃꯤꯅ
ꯍꯧꯖꯤꯛ ꯂꯩꯔꯂꯝꯕꯤꯗꯖꯥꯅꯤꯅ ꯏꯄꯥ ꯏꯄꯥ ꯌꯣꯜꯂꯗꯤ ꯅꯨꯄꯤꯒꯩꯁꯤꯁꯨ ꯌꯣꯜꯂꯝꯃꯣꯏꯗꯥ
ꯑꯗꯨꯅꯦ ꯑꯩꯅ ꯈꯜꯂꯤꯁꯦ ꯅꯨꯃꯤꯠꯇꯨꯗ ꯑꯩ ꯂꯩ ꯍꯧꯧꯔꯛꯇ꯭ꯔꯦꯕ
ꯍꯣꯏꯞꯥꯟꯅꯕ ꯄꯣꯨ ꯀꯩꯁꯨ ꯌꯣꯜꯂꯝꯝꯃꯕ ꯅꯨꯡꯇꯤꯒꯤ
ꯍꯥ ꯌꯥꯝ ꯍꯥꯎꯋꯦ ꯅꯪꯪ ꯍꯤꯟꯖꯥꯡꯗꯣ ꯅꯣꯏ ꯍꯦꯟꯖꯥꯡꯁꯨꯣ ꯌꯥꯝ ꯍꯥꯎꯋꯦ ꯍꯥꯏꯕꯅꯦ
ꯌꯥꯝꯁꯨ ꯌꯥꯝꯕꯅꯦ
ꯍꯣꯏ ꯃꯐꯩ ꯁꯥꯥꯔ ꯐꯩꯔ ꯑꯃꯁꯨ ꯑꯁꯥꯡꯣꯝꯁꯨ ꯌꯥꯎꯦ
ꯌꯥꯝꯌꯥꯝꯕꯅꯦꯕ ꯏꯌꯥꯝꯕꯁꯨ
ꯑꯗꯨꯕꯨ ꯑꯂꯨꯅꯦꯅꯦ ꯑꯂꯨ ꯃꯆꯥ ꯑꯃꯈꯛ ꯍꯥꯞꯄꯛꯑꯒ
ꯑꯅꯤꯁꯨꯕꯅꯦ ꯑꯅꯤ ꯑꯂꯨ ꯌꯥꯝ ꯍꯥꯞꯇꯤꯌꯦ ꯑꯩꯈꯣꯏꯗꯤ ꯀꯥꯏ ꯌꯦꯟ ꯊꯣꯡꯕꯥ ꯆꯥꯕꯕꯨ ꯀꯌꯥꯝ ꯍꯥꯞꯇꯣꯔꯤꯒꯦ
ꯈꯔꯔꯕ ꯒꯨꯗ ꯃꯣꯔꯅꯤꯡ
ꯍꯜꯂꯣ
ꯍꯥ
ꯄꯨꯡ ꯀꯌꯥ ꯊꯣꯡ ꯀꯥꯔꯝ ꯀꯥꯟ ꯆꯠꯇꯣꯏꯅꯣ ꯕꯖꯥꯔ ꯗꯥ
ꯄꯨꯡ ꯉꯥꯏꯍꯥꯛ ꯂꯩꯔꯒꯥ ꯆꯠꯄ ꯌꯥꯏ
ꯌꯥꯝ ꯁꯥꯕꯗꯣ
ꯥꯎꯔꯖ ꯃꯃꯥ ꯑꯅ ꯔꯖꯥꯗꯣ ꯑꯅꯨꯔꯥꯗꯥ ꯀꯩꯅꯣ ꯇꯧꯋꯦꯅ ꯍꯥꯏꯕ ꯃꯥꯗꯣ ꯃꯣꯏ ꯁ꯭ꯀꯨꯜꯗꯣ ꯑꯥ ꯑꯥ ꯍꯣꯏ ꯑꯗꯨꯗꯤ ꯑꯩꯅ ꯅꯨꯃꯤꯠ ꯃꯉꯥꯅꯤ ꯑꯣꯏꯗꯕ ꯁꯟꯗꯦ ꯑꯃ ꯌꯥꯎꯕꯅꯤꯅ ꯁꯟꯗꯦ ꯑꯃ ꯌꯥꯎꯕ꯭ꯔꯥ ꯁꯟꯗꯦ ꯑꯃ ꯌꯥꯎꯋꯦ ꯍꯥꯏꯕꯥꯏ ꯑꯥ ꯏꯉꯣꯟꯅ ꯇꯕ꯭ꯔꯥ ꯃꯥꯟꯅ ꯀꯩꯅꯣꯗꯤ ꯌꯥꯝ ꯐꯖꯅ ꯁꯔꯀꯨꯂꯦꯠꯀ ꯇꯧꯔꯃꯤꯅ ꯍꯜꯂꯣ
ꯍꯂꯣ
ꯍꯥꯎ ꯇꯥꯏꯌꯦ
ꯑꯩ ꯌꯦꯡꯗꯦ ꯅꯥꯏꯟ ꯊꯥꯔꯇꯤ ꯋꯥꯟ ꯍ ꯅꯥꯏꯟ ꯊꯥꯔꯇꯤ ꯋꯥꯟ ꯍꯣꯏ ꯀꯩꯗꯧꯔꯒꯦ ꯆꯪꯉꯛ ꯆꯪꯉꯛꯄꯒꯤꯅꯤ ꯀꯩꯗꯧꯔꯒꯦ
ꯇꯥꯗ꯭ꯔꯥꯕ ꯍ
ꯍꯥꯥ
ꯀ ꯂ ꯆꯂꯦ ꯌꯥ ꯑꯗꯔ ꯐ
ꯍꯜꯂ ꯌꯥꯎꯖ
ꯍꯥ ꯍꯣꯏꯅꯠ ꯊꯔ ꯐꯔꯃ ꯆꯕꯣ
ꯑꯩꯈꯣꯏ ꯑꯩꯈꯣꯏꯅ
ꯋꯥꯟ ꯏꯁꯇꯣꯛꯔ ꯂꯩꯕ ꯐꯪ꯭ꯔꯥ
ꯑ
ꯋꯥꯟ ꯏꯁꯇꯣꯞ ꯑꯔꯣꯏꯔ ꯑꯃ ꯂꯩꯕꯗꯣ ꯊꯥꯏꯉꯦ ꯊꯪꯉꯤꯗꯣ ꯋꯥꯟ ꯏꯁꯇꯣꯞ ꯑꯃ ꯀꯩꯅꯣꯒ ꯂꯩꯔꯕꯗꯣ ꯍꯦ ꯀꯦꯟꯗꯤꯒ ꯀꯦꯟꯗꯤ ꯀꯣꯏꯅ ꯌꯣꯟꯝꯕꯗ ꯂꯩꯦꯄꯗꯣ ꯃꯤꯊꯥꯏ ꯃꯤꯊꯥꯏ ꯌꯣꯟꯕꯗꯣ ꯋꯥꯟ ꯏꯁꯇꯣꯞ
ꯋꯥꯟ ꯁꯇꯣ
ꯑꯃ ꯃꯤꯊꯥꯏ ꯆꯣꯏꯅ ꯆꯣꯏꯔꯣꯝꯗ ꯃꯤꯊꯥꯏ ꯆꯣꯏꯅ ꯂꯨꯄꯥ ꯌꯥꯡꯈꯩꯒꯤ ꯂꯩꯔꯄꯗꯣ ꯃꯈꯟ ꯃꯈꯟ ꯍꯜꯂꯣ
ꯑꯗꯨ ꯀꯩꯗꯧꯋꯦ ꯍꯥꯏꯅꯣꯕ ꯑꯗꯨ ꯀꯩꯗꯧꯋꯦ ꯍꯥꯏꯅꯣꯕ
ꯈꯥꯪꯕ꯭ꯔꯥ ꯈꯪꯕ꯭ꯔꯥ ꯍꯥꯏꯕꯅꯤ ꯈꯪꯕ꯭ꯔꯥ ꯍꯥꯏꯕꯅꯤ
ꯈꯪꯉꯦ ꯍꯥꯏꯕ ꯑꯗꯨ ꯀꯩꯧꯋ ꯍꯥꯏꯅꯣꯕ
ꯑꯗꯣ ꯑꯩ ꯆꯗꯤ ꯂꯝꯕꯤꯁꯦ ꯁꯤꯗ ꯂꯩꯌꯦꯕꯀꯣ ꯑꯩꯅ ꯌꯥꯝ ꯂꯥꯞꯄꯣꯏ ꯅꯤꯡꯉꯝꯕ ꯑꯗꯣ ꯁꯤꯡꯖꯝꯃꯩ ꯄꯤꯁꯨꯝ ꯊꯣꯡ ꯌꯧꯗ꯭ꯔꯤꯗꯅꯦꯕ ꯇꯥꯕ꯭ꯔꯣ
ꯀꯣꯔꯅꯗꯦꯗꯥ ꯐꯖꯟ ꯆꯥꯕ
ꯑꯣꯟꯗꯥꯗ ꯅꯠꯇꯦ ꯑꯗꯨꯝ ꯂꯝꯕꯤꯄꯥꯟꯗ ꯂꯩꯕ
ꯑꯩ ꯈꯪꯉꯤꯍꯦ
ꯁꯤꯡꯖꯥꯃꯩ ꯄꯤꯁꯨꯝ ꯊꯣꯡꯗꯣ ꯑꯗꯨ ꯌꯧꯗꯔ꯭ꯤ
ꯈ ꯈꯪꯈꯤ ꯀꯣ ꯍꯥꯏꯅꯣ ꯑꯩ ꯐꯝꯃꯤꯁꯨꯣꯄꯥꯗ ꯎꯝ ꯐꯝꯃꯒ ꯅꯪꯒ ꯋꯥꯔꯤ ꯁꯥꯔꯤ ꯕꯥ ꯕꯥꯏ
ꯅꯪ ꯍꯦꯟꯖꯥꯡꯗꯣ ꯆꯥꯔꯣꯏꯗ꯭ꯔꯣ
ꯆꯥꯗꯅꯤ ꯀꯣꯏꯩꯅꯣ
ꯀ ꯑꯗꯣ ꯑꯩꯣꯏ ꯈꯥꯎꯔꯝꯗꯣꯏꯅꯨ ꯀꯩꯅꯣ